ꯑꯥꯎ
ꯀꯗ ꯎꯕꯤꯔꯤꯒꯦ
ꯀꯔꯤꯗꯧ ꯄꯨꯖꯥꯔꯤ ꯑꯣꯏꯕ ꯅꯠꯇꯅ
ꯑꯩꯈꯣꯏꯗꯤ ꯂꯣꯡꯉꯤꯍ ꯄꯨꯛ ꯊꯤꯟꯗꯅ ꯋꯥꯇꯔ ꯕꯦꯛ ꯍꯥꯞꯄꯒ ꯂꯣꯡꯉꯦ ꯐꯤ ꯑꯃꯇ ꯂꯣꯏꯁꯟꯒꯦ ꯇꯧꯔꯒ
ꯐꯤ ꯀꯌꯥ ꯋꯥꯠꯂꯤꯒꯦ ꯍꯧꯖꯤꯛꯀꯤꯗꯣ
ꯐꯤꯗꯣ ꯃꯁꯤꯡꯗꯣ ꯈꯪꯍꯧꯗꯗꯅ ꯑꯩꯁꯦ ꯒ꯭ꯌꯥꯟ ꯇꯥꯗ꯭ꯔꯦꯕ ꯐꯤꯗꯣ ꯇꯨꯛ ꯃꯨꯛꯀꯥꯗꯤ ꯌꯥꯎꯔꯤ ꯆꯥꯛꯠꯂꯗꯤ ꯈꯪꯗꯦ ꯆꯞ ꯆꯥꯕ ꯑꯗꯣ ꯍꯌꯦꯡ ꯀꯩꯅꯣ ꯐꯤ ꯑꯅꯤꯗ ꯀꯛꯀꯦꯅ ꯑꯃꯒ ꯇꯪꯈꯥꯏꯃꯨꯛ ꯐꯪꯉꯒ ꯂꯩꯔꯝꯅꯦ ꯑꯗꯨ ꯐꯪ ꯊꯖꯤꯟꯒꯦꯅ ꯇꯧꯔꯒ ꯁꯥ ꯅꯨꯡꯉꯥꯏꯇꯗꯅ ꯉꯁꯥꯏ ꯏꯕꯥꯅꯤ ꯋꯥꯔꯤ ꯁꯥꯟꯅꯔꯝꯕꯗꯣ ꯑꯗꯨꯗꯒꯤ ꯑꯗꯨꯝ ꯍꯤꯞꯄꯦ
ꯑ ꯀꯌꯥ ꯍꯧꯒꯦꯕ ꯑꯗꯨꯏ ꯐꯤꯗ
ꯌꯥꯡꯈꯩ ꯃꯉꯥꯅꯤ
ꯑꯣ ꯕꯗꯜ ꯑꯍꯨꯝ ꯍꯕ
ꯑꯥ
ꯄꯨꯝ ꯑꯍꯨꯝꯅꯀꯣ
ꯍꯣꯏ
ꯑꯁ ꯄꯣꯂꯤꯁꯇꯔꯒꯤ ꯌꯥꯝ ꯅꯨꯡꯉꯥꯏꯕ ꯑꯃ ꯍꯥꯏꯔꯦ ꯂꯪ ꯆꯥꯛ ꯆꯥꯛꯄ ꯌꯥꯝ ꯅꯨꯡꯉꯥꯏꯕꯗꯣ
ꯑꯧ ꯍꯧꯖꯤꯛ ꯔꯥꯁꯤ꯭ꯔꯤ ꯁꯥꯗꯣꯏꯁꯦ ꯁꯤꯁꯤꯗꯒꯤ ꯆꯥꯛꯄ ꯅꯨꯡꯉꯥꯏꯇꯦꯌꯦ ꯀꯦꯖꯤꯗ ꯆꯥꯝ ꯌꯥꯡꯈꯩꯅꯤ ꯑꯗꯨ ꯃꯤꯉꯣꯟꯗ ꯄꯤꯊꯣꯛꯈ꯭ꯔꯦ ꯑꯥ ꯍꯟꯗꯛꯇꯤꯅꯦ ꯔꯥꯁꯔꯤꯗꯣ ꯃꯣꯏ ꯃꯤ ꯃꯌꯥꯝ ꯀꯦꯖꯤ ꯃꯔꯤꯅ ꯐꯤ ꯈꯤꯇꯪ ꯈꯤꯇꯪ ꯈꯠꯇꯒ ꯀꯨꯟꯊ꯭ꯔꯥꯒ ꯌꯧꯗꯕꯤꯗ ꯆꯤꯡꯅꯩꯌꯦꯅ ꯇꯧꯋꯦ ꯔꯥꯥꯁ꯭ꯔꯤ ꯃꯈꯜ ꯑꯃ ꯊꯣꯛꯂꯛꯑꯦ ꯕꯧ ꯕꯧ ꯕꯧ ꯂꯥꯎꯔꯒ ꯐꯤꯁꯨ ꯐꯖꯗꯕꯀꯣ ꯑꯗꯣ ꯍꯟꯗꯛ ꯃꯤ ꯄ꯭ꯔꯣꯕ꯭ꯂꯦꯝ ꯌꯥꯝ ꯊꯣꯛꯅꯩꯌꯦꯅ ꯍꯥꯏꯌꯦ
ꯑꯗꯨꯗꯣ ꯑꯀꯨꯞꯄꯒ ꯑꯄꯧꯕꯒ ꯍꯥꯏꯕ ꯑꯃ ꯂꯩꯗꯅ ꯇ꯭ꯔꯥ ꯑꯗꯨꯗ ꯑꯃꯨꯛ ꯂꯪꯈꯠꯄꯁꯤꯅꯅꯦ
ꯑꯥ
ꯇꯁꯤꯅ ꯑꯀꯨꯞꯄꯁꯦ ꯑꯣꯏꯔꯤꯔꯥ ꯑꯄꯧꯕꯁꯦ ꯑꯣꯏꯔꯤꯔꯕ
ꯑꯩꯒꯤꯗꯣ ꯂꯪꯗꯤ ꯂꯪꯉꯦꯕꯀꯣ ꯑꯗꯨꯒ ꯃꯣꯏ ꯂꯪꯆꯥꯛ ꯆꯥꯛꯄꯤꯅꯁꯨ ꯑꯩꯒꯤꯗꯤ ꯐꯤ ꯀꯩꯅꯣꯅꯦꯕ ꯑꯥ ꯀꯦꯖꯤ ꯃꯉꯥꯅꯦꯕ ꯑꯗꯨꯅ ꯌꯥꯡꯈꯩ ꯃꯉꯥ ꯍꯧꯅ ꯍꯥꯏꯕꯅꯦꯕꯀꯣ ꯑꯗꯨ ꯌꯥꯡꯈꯩ ꯃꯉꯥꯁꯦ ꯑꯃꯨꯛ ꯏꯟꯆꯤ ꯀꯨꯟꯅꯤꯄꯥꯟꯗ ꯍꯥꯞꯄꯗꯤ ꯌꯥꯡꯈꯩꯅꯤꯊꯣꯏ ꯌꯥꯡꯈꯩ ꯍꯨꯝꯗꯣꯏ ꯈꯛ ꯆꯤꯡꯍꯜꯂꯣ ꯍꯥꯏ ꯃꯐꯦꯟꯗꯗꯤ ꯍꯟꯗꯔꯛꯇꯣꯏꯅꯤꯗꯅ
ꯃꯅꯤ ꯃꯅꯤ
ꯑꯗ ꯀꯩꯅꯣ ꯑꯗꯨꯃꯥꯏꯅ ꯍꯥꯏꯗꯤ ꯔꯥꯁ꯭ꯔꯤꯁꯤꯗꯤ ꯀꯨꯟꯇꯔꯨꯛꯇ ꯍꯥꯞ ꯍꯥꯞꯄꯗꯣ ꯈꯤꯇꯪ ꯇꯧꯕꯒ ꯆꯥꯕꯤꯗꯣ ꯑꯗꯨ ꯇꯧꯋꯦꯌꯦ ꯑꯗꯨꯅ ꯀꯨꯟꯅꯤꯄꯥꯥꯟꯗꯣ ꯑꯣꯏꯅ ꯍꯥꯞꯅꯔꯦꯅ ꯍꯥꯏꯌꯦꯕꯀꯣ ꯑꯗꯣ ꯑꯗꯨꯃꯥꯏꯅ ꯇꯧꯗꯣꯏꯅꯦ ꯑꯗꯨꯒ ꯏꯟꯗꯣꯝꯆꯥ ꯍꯦꯟ ꯇꯥꯕꯤ ꯍꯣꯏꯒꯤ ꯔꯥꯁ ꯁꯤ ꯃꯣꯏ ꯍꯧꯅꯕ ꯈꯣꯠꯄ ꯇꯧꯕꯗꯣ ꯑꯗꯨꯗꯨꯅ ꯑꯃꯨꯛ ꯍꯟꯗꯛ ꯀꯤ ꯏꯅꯝꯃ ꯏꯅꯥꯎ ꯍꯣꯏꯒꯤꯁꯨ ꯃꯥꯁꯨ ꯍꯧ ꯗꯣꯏꯅꯦꯅ ꯇꯧꯏꯁꯦ ꯑꯩꯈꯣꯏꯒꯤ ꯂꯪꯗꯣ ꯀꯦꯖꯤ ꯃꯔꯤ ꯐꯤ ꯅꯤꯐꯨ ꯃꯔꯤꯃꯨꯛ ꯍꯧꯗꯣꯗꯣ ꯀꯨꯟꯅꯤꯊꯣꯏ ꯍꯥꯏꯕ꯭ꯔꯥ ꯀꯨꯨꯝꯂꯨꯝ ꯗꯣꯏ ꯍꯥꯏꯕ꯭ꯔ ꯀꯩꯅꯣ ꯈꯇ ꯂꯪꯁꯦ ꯀꯔꯝꯃꯥꯏꯅ ꯇꯧꯕ ꯂꯪꯅꯣ ꯈꯪꯗꯦ ꯃꯥꯅ ꯄꯨꯔꯛꯏꯁꯦ ꯑꯗꯨꯝ ꯍꯟꯇꯛ ꯀꯤ ꯃꯤ ꯐꯅ ꯌꯥꯝꯃꯦꯌꯦ ꯃꯥꯒꯤ
ꯅꯪꯒꯤ ꯂꯪꯁꯦ ꯐꯤꯁ ꯁꯥꯕꯤꯅ ꯁꯤ ꯁꯥꯥꯎ ꯍꯥꯏꯔ ꯄꯤꯗꯔꯛꯄꯤꯔ ꯅꯠꯇ꯭ꯔ ꯅꯪ ꯂꯩꯩꯖꯩꯔꯣ ꯃꯆꯨꯒ
ꯑꯩꯅꯕꯨꯗꯤ ꯂꯩꯖꯩꯅꯦꯕꯀꯣ ꯑꯗꯣ ꯃꯣꯏꯅ ꯁꯨꯠ ꯁꯦꯝꯕꯩꯅꯤꯅ ꯑꯩ ꯏꯁꯥꯒꯤ ꯑꯩꯅ ꯄꯩꯁꯥꯕꯨꯗꯤ ꯍꯟꯖꯟꯖꯕ ꯑꯗ ꯃꯆꯨꯁꯤꯅꯅꯦ ꯃꯣꯏꯅ ꯄꯤꯔꯛꯄ ꯍꯥꯏꯗꯤ ꯑꯩꯈꯣꯏꯗ ꯌꯣꯟꯕꯁꯨ ꯅꯨꯡꯉꯥꯏꯗꯅ ꯃꯣꯏꯅ ꯁꯣꯝꯗ ꯁꯨꯠ ꯍꯧꯖꯤꯛꯇꯤ ꯁꯨꯠꯅ ꯅꯨꯡꯉꯥꯏꯕꯅꯤꯅ ꯁꯨꯠ ꯅꯠꯇ꯭ꯔꯒ ꯁꯦꯠ ꯃꯣꯏꯅ ꯐꯅꯦꯛꯇꯨꯒ ꯆꯥꯟꯅ ꯆꯥꯟꯅꯅ ꯑꯗꯨꯝ ꯇꯧꯈꯤꯕꯅꯤꯅ ꯃꯣꯏ ꯃꯣꯏꯗ ꯂꯧꯍꯜꯂꯛꯄ ꯑꯥ ꯍꯣꯏ ꯍꯣꯏ ꯃꯣꯏꯗ ꯂꯧꯍꯜꯂꯛꯄ ꯑꯗꯨꯒ ꯑꯩꯅ ꯄꯩꯁꯥꯗꯤ ꯍꯟꯖꯤꯟꯈꯤꯕ ꯑꯩꯒꯤꯗꯤ ꯑꯣꯏꯖꯕ
ꯎꯝ
ꯇꯧꯕ ꯑꯩꯅ ꯃꯆꯨ ꯑꯄꯥꯝꯕ ꯈꯟꯕꯩ ꯃꯍꯨꯠ ꯇꯥ ꯃꯣꯏꯗ ꯇꯧꯍꯟꯕꯅ ꯐꯩꯗꯅꯀꯣ ꯃꯣꯏꯅ ꯗꯥꯏꯇꯗꯣ ꯂꯧꯅꯕ
ꯎꯝ ꯑꯗꯨꯗꯤ ꯀꯩꯅꯣ ꯎꯝ ꯐꯤ ꯀꯦꯖꯤ ꯃꯉꯥ ꯂꯧꯋꯦ ꯍꯥꯏꯒꯨꯝ ꯍꯥꯏꯒꯤ ꯗꯥꯏ
ꯑꯥ ꯃꯉꯥ ꯑꯗꯣ ꯑꯩꯒꯤ ꯏꯃꯥꯕꯣꯛꯇ ꯆꯥꯛꯀꯣꯏ ꯊꯅꯝꯕꯗꯗꯤ ꯏꯅꯝ ꯏꯅꯥꯎ ꯍꯣꯏꯒꯤ ꯆꯥꯛꯄꯗꯕꯧ ꯕꯧꯂꯥꯎꯕꯗ ꯑꯦ ꯅꯪꯒꯤꯁꯤꯗꯤ ꯑꯀꯨꯞꯄꯤꯅꯤ ꯍꯦ ꯐꯤ ꯂꯪꯆꯠ ꯂꯩꯕꯗꯨꯅꯤ ꯍꯥꯏꯍꯧꯋꯦ ꯃꯦꯝ ꯃꯅꯁꯨ ꯍꯥꯏꯕꯨꯗꯤ ꯍꯥꯏꯍꯧꯕ ꯃꯥꯒꯤꯗꯤ ꯁꯤ ꯉꯥꯛꯇꯅꯤ ꯁꯤ ꯊꯑꯣꯏꯅ ꯊꯤꯔꯛꯏꯅꯤ ꯃꯆꯨꯁꯦ ꯑꯅꯤꯈꯛꯇ ꯂꯧꯔꯛꯏꯁꯦ ꯑꯗꯨꯒꯤꯅꯦꯅ ꯑꯩꯈꯣꯏ ꯂꯪꯗꯣ ꯃꯈꯜ ꯑꯅꯤ ꯑꯍꯨꯝ ꯊꯣꯛꯄꯅꯤꯅ ꯃꯤꯅꯥ ꯍꯣꯏꯒꯤꯗꯣ ꯑꯩꯈꯣꯏꯒꯤ ꯕꯧ ꯕꯧ ꯂꯥꯎꯔꯒ ꯐꯤꯁꯨ ꯌꯥꯝ ꯊꯣꯛꯇ꯭ꯔꯕꯗꯣ ꯁꯨꯃꯥꯏꯅ ꯇꯧꯋꯦꯅ ꯇꯧꯅꯩꯌꯦ ꯌꯥꯝꯅ ꯍꯟꯗꯛꯀꯤ
ꯂꯪꯗꯦ ꯑꯀꯨꯞꯄꯅ ꯂꯪꯆꯠ ꯂꯩꯗꯅꯀꯣ ꯀꯣꯛꯊꯣꯛ ꯑꯗꯨ ꯀꯩꯅꯣ ꯒꯤꯗꯤ ꯅꯣꯏꯆꯦꯒꯤ ꯀꯩꯅꯣ ꯐꯅꯦꯛꯁꯨ ꯁꯥꯔꯤꯕ꯭ꯔꯣ ꯀꯣꯟ ꯑꯍꯨꯝ ꯂꯩ ꯅꯠꯇ꯭ꯔꯣ
ꯑꯥ ꯁꯥꯔꯤ ꯐꯅꯦꯛꯇꯨꯗꯤ ꯀꯦꯔꯣꯁꯤꯟ ꯃꯆꯨꯒꯤ ꯍꯧꯕꯗꯣ ꯂꯣꯏꯁꯟꯗꯕꯤ ꯂꯩꯔꯤꯗ ꯏꯆꯦ ꯁꯨꯡꯂꯣꯏ ꯂꯣꯏꯗ꯭ꯔꯦ ꯐꯠꯇ꯭ꯔꯕꯅꯤꯅ ꯑꯗꯣ ꯏꯃꯥꯅ ꯇꯦꯛ ꯇꯦꯛ ꯑꯃꯨꯛ ꯁꯥꯕ ꯍꯧꯔꯝꯃꯝꯃꯦ ꯍꯧꯖꯤꯛ ꯂꯧ ꯇꯧꯕꯒꯤ ꯑꯃꯨꯛ ꯇꯧꯗ꯭ꯔꯦ ꯑꯗꯨ ꯏꯆꯦꯒꯤꯗꯤ ꯁꯤ ꯂꯣꯏ ꯃꯥꯔꯥꯅꯤ ꯍꯧꯗꯣꯏꯅꯦ ꯀꯥꯏꯗꯤ ꯍꯥꯏ ꯂꯣꯏꯗꯤ ꯂꯣꯏꯗꯣꯔꯕꯅꯤ ꯀꯃꯥꯏꯅ ꯇꯧꯗꯣꯏꯅꯣ ꯈꯪꯗꯦ
ꯎꯝ
ꯍꯥꯏꯗꯤ ꯔꯥꯅꯤꯗꯣ ꯁꯥꯅꯤꯡꯗꯕ ꯍꯥꯏꯕꯗꯤ ꯁꯤꯁꯨ ꯄꯩꯁꯥꯁꯨ ꯑꯗꯨꯝ ꯅꯨꯡꯉꯥꯏ ꯍꯥꯏꯕꯗꯤ ꯑꯣ ꯃꯈꯈꯣꯏꯗꯤ ꯃꯤꯠꯁꯦ ꯁꯣꯛꯄꯅꯤꯅ ꯎꯝ
ꯔꯥꯅꯤꯁꯦ ꯑꯩꯕꯨ ꯍꯥꯏꯖꯧ ꯍꯥꯏꯔꯗꯤꯅꯦ ꯑꯩꯈꯣꯏꯒꯤ ꯃꯅꯥꯎꯗ ꯑꯩꯈꯣꯏꯒꯤ ꯀꯩꯅꯔꯣꯝ ꯗꯒ ꯅꯨꯡꯉꯥꯏ ꯁꯣꯝ ꯆꯦꯕꯦꯝꯒꯤ ꯃ ꯃꯅꯅꯕꯕꯤ ꯈꯔ ꯁꯥꯔꯝꯃꯤꯅꯤ ꯇꯧꯕꯗꯣ ꯃꯣꯏꯒꯤꯗꯨꯗꯤ ꯎꯝ ꯑꯗꯨꯗꯤ ꯀꯌꯥ ꯀꯟꯅ ꯀꯩꯅꯣ ꯇꯧꯗꯕꯅꯦꯕ ꯍꯥꯏꯗꯤ ꯄꯩꯁꯥꯗꯨ ꯎꯗꯕꯤ ꯂꯪ
ꯇꯣꯡꯁꯨ ꯇꯣꯡꯗꯦ ꯑꯗꯒꯤ ꯃꯣꯏꯒꯤꯗꯣ ꯍꯣꯡꯉꯁꯨꯅꯦ ꯍꯣꯡꯉꯁꯨꯅꯦ ꯐꯖꯗꯦ ꯄꯥꯝꯗꯦꯑꯕ
ꯁꯥꯒꯦ ꯍꯦꯅ ꯁꯥꯔꯗꯤꯀꯣ ꯀꯥꯟꯅꯅꯕ ꯈꯪꯅꯅꯕ ꯑꯩꯈꯣꯏꯒꯤ ꯃꯔꯥꯛ ꯇꯥꯏꯕꯤꯗ ꯂꯤꯁꯤꯡ ꯀꯩꯅꯣꯃꯨꯛ ꯄꯤꯕ ꯁꯥꯕ ꯌꯥꯔꯦ ꯅꯤꯄꯥꯥꯟ ꯃꯥꯄꯜꯗꯩ ꯇꯥꯗꯕꯤ ꯂꯩꯗꯅ ꯑꯗꯨ ꯑꯣꯏꯔꯗꯤ ꯃꯐꯝ ꯈꯪꯒꯅꯦꯕ ꯇꯁꯦꯡꯅ ꯑꯗꯨꯒ ꯑꯃ ꯍꯥꯏꯅꯩꯕ ꯃꯤꯅ ꯆꯨꯝꯗꯣꯏꯔꯥ ꯂꯥꯟꯗꯣꯏꯔꯒ ꯈꯪꯗꯦ ꯑꯩꯈꯣꯏꯒꯤ ꯎꯝ ꯃꯔꯥꯛꯇꯥꯏꯕꯤꯒ ꯃꯅꯥꯎꯒꯁꯦ ꯑꯩꯈꯣꯏꯒꯤ ꯊꯥꯡꯒꯩꯁꯤꯡꯅ ꯃꯔꯥꯛꯇꯥꯏꯕꯤ ꯁꯥꯈꯤꯕꯅ ꯐꯕ ꯑꯃ ꯂꯩ ꯍꯥꯏꯕ ꯃꯅꯥꯎꯒ ꯌꯥꯝ ꯄꯥꯛꯂꯛꯏꯗꯅꯀꯣ ꯐ ꯑꯄꯥꯛꯄꯁꯦ ꯁꯥꯕ ꯋꯥꯈ꯭ꯔ ꯄꯣꯠꯅꯦꯕ ꯑꯗꯨꯒꯤ ꯀꯩꯅꯣ ꯍꯥꯏꯅꯕ꯭ꯔ
ꯑꯗꯣ ꯑꯐꯨꯠꯄꯤꯗꯣ ꯑꯩꯈꯣꯏ ꯐꯤ ꯂꯧꯕꯤꯗꯣ ꯑꯐꯨꯠꯄꯤꯗꯣ ꯀꯦꯖꯤ ꯑꯃꯅ ꯐꯤ ꯇꯔꯥꯅꯤꯊꯣꯏ ꯍꯧꯋꯅ ꯃꯥꯁꯨ ꯑꯍꯥꯝꯕ ꯌꯦꯡꯗꯣꯏꯅ ꯌꯣꯟꯕ ꯨ ꯂꯤ ꯑꯍꯨꯝ ꯑꯍꯨꯝꯃꯉꯥ ꯑꯗꯨꯋꯥꯏꯗ ꯌꯣꯟ ꯗꯣꯏꯅꯤ ꯍꯥꯏ ꯑꯗꯨꯗꯨꯅ ꯍꯦꯟꯅ ꯇꯣꯡꯉꯗꯤ ꯑꯩꯈꯣꯏ ꯁꯥꯔꯤꯁꯤꯦ ꯁꯤꯗꯒꯤ ꯍꯦꯟꯅ ꯅꯨꯡꯉꯥꯏꯔꯗꯤ ꯃꯉꯣꯟꯗꯩ ꯑꯗꯨꯝ ꯑꯗꯨ ꯂꯧꯔ ꯁꯥꯒꯦ ꯍꯥꯏ
ꯑꯐꯨꯠꯄꯤꯅ ꯃꯩ ꯀꯩꯅꯣ ꯃꯌꯨꯡ ꯀꯥꯔꯗꯤ ꯀꯩꯅꯣꯗꯤ ꯃꯐꯦꯟꯁꯦ ꯀꯔꯤꯅ ꯑꯐꯨꯠꯄꯤꯅ ꯑꯗꯨꯝ ꯑꯣꯏꯖꯕ꯭ꯔꯣ
ꯑꯐꯨꯠꯄꯤ ꯍꯥꯏꯁꯦꯀꯣ ꯃꯣꯏꯗꯣ ꯑꯈꯦꯔ ꯑꯁꯨꯡ ꯅꯠꯇ꯭ꯔꯒ ꯔꯥꯅꯤ ꯀꯔꯤꯅꯣ ꯀꯥꯔꯝꯒꯅꯦꯕꯀꯣ ꯀ ꯑꯗꯨꯒ ꯑꯐꯨꯠꯄꯤꯅ ꯑꯃ ꯌꯣꯟꯗ꯭ꯔꯥ ꯑꯗꯨꯗꯨꯅ ꯐꯦꯟꯗꯣ ꯌꯔꯝꯒꯅꯦꯕ
ꯑꯗꯨꯗꯤ ꯑꯩꯅ ꯈꯟꯕꯗ ꯀꯩꯅꯣ ꯑꯝꯗꯧ ꯃꯥꯜꯂꯦ ꯑꯩꯈꯣꯏꯒꯤ ꯔꯥꯅꯤꯅ ꯃꯌꯨꯝ ꯀꯥꯔꯦꯗꯅ ꯑꯗꯨꯒ ꯑꯐꯨꯠꯄꯤꯅ ꯐꯦꯟꯕꯁ ꯑꯇ ꯌꯥꯝꯅ ꯁꯥꯟꯅꯩꯌꯦꯕ
ꯇꯅꯎꯖꯤꯌꯥ
ꯃꯥꯅꯤ ꯃꯥꯅꯤ ꯇꯥꯡꯕꯅꯦ ꯑꯗꯨꯗꯤ ꯔꯥꯅꯤꯅꯦ ꯑꯗꯣ ꯑꯩꯒꯤ ꯑꯣꯏꯅꯗꯤ ꯔꯥꯅꯤꯅ ꯐꯖꯕꯒꯨꯝ ꯇꯧꯋꯤꯗ ꯑꯐꯨꯠꯄꯤꯗꯣ ꯑꯩꯈꯣꯏꯒꯤ ꯊꯊꯥꯛ ꯀꯊꯥ ꯀꯔꯨꯝꯅꯔ ꯆꯠꯄꯣꯏ ꯀꯩꯕꯣꯏ
ꯑꯗꯨ ꯐꯤ ꯃꯈꯜ ꯑꯃꯃꯝꯅꯤꯗ ꯂꯦꯝꯕꯁꯨ ꯌꯥꯎꯋꯦ ꯍꯥꯏꯗꯤ ꯐꯤ ꯃꯈꯜ ꯁꯤꯖꯤꯟꯅꯕ ꯑꯃ ꯇꯣꯡꯉꯥꯜꯂꯦ ꯍꯥꯏꯕ ꯑꯩꯈꯣꯏꯒꯤ ꯂꯨꯍꯣꯡꯕꯗ ꯔꯥꯅꯤ ꯏꯜ ꯆꯧꯕ ꯃꯇꯝꯗꯨꯗ ꯑꯐꯨꯠꯄꯤꯗꯣ ꯐꯅ ꯑꯇꯥꯡꯕꯁꯨ ꯂꯩꯔꯤꯅꯤ ꯑꯗꯨꯝ ꯨꯕꯗ ꯂꯗꯕ ꯃꯇꯥꯡ ꯌꯥꯎꯋꯦꯕ ꯑꯗꯒꯤ ꯀꯩꯅꯣꯝ ꯆꯠꯄꯗ ꯑꯐꯨꯠꯄꯤꯅ ꯀꯣ ꯃꯇꯥꯡꯁꯨ ꯌꯥꯎꯋꯦ ꯐꯤ ꯃꯈꯜ ꯃꯥꯟꯅꯗꯕꯅꯤꯅ ꯀꯣ ꯑꯃ ꯈꯜ ꯃꯃꯝꯅꯤ
ꯑꯗꯣ ꯑꯩꯈꯣꯏꯗꯤ ꯃꯤꯠꯁꯨ ꯈꯔ ꯁꯣꯛꯄꯅꯤꯅ ꯑꯗꯣ ꯃꯈꯣꯏꯅ ꯁꯥꯔꯤꯁꯦ ꯐꯤ ꯍꯥꯏꯔꯦ ꯅꯨꯡꯉꯥꯏꯇꯣꯛ ꯇꯣꯡꯕ ꯍꯥꯏꯔꯦ ꯑꯗꯨꯝ ꯇꯣꯡꯉꯦ
ꯑꯦ ꯀꯥꯟꯅꯕꯗꯤꯅꯦ ꯑꯩꯈꯣꯏꯒꯤ ꯔꯥꯅꯤꯁꯤꯅ ꯑꯪ ꯏꯁꯤꯡꯅ ꯄꯩꯁꯥ ꯑꯌꯥꯝꯕ ꯁꯥꯒꯗꯕꯗꯤ ꯀꯩꯁꯨ ꯇꯣꯡꯗꯕꯅꯦꯕꯣ ꯀꯣ ꯋꯥꯕꯅ ꯍꯦꯟꯕ ꯃꯤꯠ ꯁꯣꯛꯄ ꯑꯪ ꯑꯩꯈꯣꯏꯗꯤ ꯀꯩꯅꯣꯒꯤ ꯃꯨꯔꯥꯅꯤꯒꯤꯗ ꯌꯥꯝ ꯅꯨꯡꯉꯥꯏꯖꯩꯁꯤꯅ ꯑꯩꯈꯣꯏꯒꯤ ꯐꯤ ꯑꯃꯈꯛꯇꯪꯁꯤꯗ ꯑꯩꯅ ꯃꯃꯜꯁꯦ ꯃꯌꯥꯝ ꯀꯩꯅꯣ ꯇꯧꯒꯦ ꯍꯥꯏꯕ ꯌꯥꯗ꯭ꯔꯅꯦ ꯑꯩ ꯑꯗꯨꯗꯤ ꯑꯩꯒꯤ ꯋꯥꯖꯕꯩ ꯃꯇꯨꯡ ꯏꯟꯅ ꯈꯔ ꯆꯥꯎꯍꯟꯒꯦ ꯌꯥꯔꯦ ꯑꯗꯒꯤ ꯌꯥꯝ ꯋꯥꯗꯣꯔꯦ ꯍꯥꯏꯔꯒꯅ ꯈꯔ ꯍꯟꯊꯕꯁꯨ ꯌꯥꯏ ꯑꯗꯨꯒ ꯍꯧꯖꯤꯛꯀꯤ ꯑꯩꯈꯣꯏꯅ ꯁꯥꯏꯗꯅ ꯑꯃꯨꯛ ꯃꯃꯜꯁꯦ ꯍꯥꯏꯗꯤ ꯐꯤꯛꯁꯅꯦꯕ
ꯎꯝ
ꯑꯗꯨꯒꯤꯗꯨꯗ ꯑꯗꯨꯝ ꯀꯩꯒꯨꯝꯕ ꯔꯥꯅꯤ ꯁꯥꯔꯦ ꯍꯥꯏꯔꯒ ꯃꯃꯜ ꯌꯥꯝꯗꯕꯤ ꯁꯥ ꯇꯥꯔꯒꯗꯤ ꯍꯧꯖꯤꯛ ꯑꯩꯈꯣꯏꯅ ꯁꯥꯔꯤꯕ ꯃꯨꯀꯥꯟ ꯃꯀꯥꯟ ꯄꯔ ꯑꯗꯨꯅ ꯇꯕꯅꯦꯕ
ꯍꯣꯏ ꯍꯣꯏ ꯑꯗꯩ ꯆꯥꯡ ꯑꯃꯗ ꯁꯤ ꯑꯗꯨꯝ ꯁꯥꯏ ꯔꯥꯅꯤꯗꯅ ꯑꯃꯛ ꯑꯥ
ꯎꯝ ꯍꯤ ꯑꯃꯅꯤ ꯈꯛꯇꯪ ꯑꯩꯈꯣꯏꯅ ꯀꯩꯅꯣ ꯊꯧꯂꯥꯎ ꯄꯤꯔꯒ ꯑꯩꯈꯣꯏꯒꯤ ꯁꯉꯥꯏꯝ ꯁꯤꯡꯉꯝꯗꯕꯒꯤ ꯀꯩꯅꯣ ꯇꯧꯔꯒ ꯂꯨꯄꯥ ꯂꯤꯁꯤꯡ ꯑꯅꯤꯒ ꯆꯥꯝꯃ ꯆꯅꯤ ꯍꯦꯛ ꯂꯧꯔꯨꯒꯨꯝ ꯇꯧꯅꯤ ꯇ꯭ꯔꯣꯛꯑꯏ ꯂꯣꯏꯈꯤꯅꯤ ꯑꯩꯈꯣꯏ ꯑꯗꯨꯅ ꯇꯨꯡꯁꯤꯜꯂ ꯂꯧꯒꯦꯗ ꯍꯥꯏꯔꯤꯁꯦ ꯉꯝꯗꯦꯗꯅ ꯑꯗꯨꯒ ꯅꯣꯡꯃꯗ ꯑꯗꯨ ꯌꯥꯝ ꯅꯨꯡꯉꯥꯏꯔꯦꯁꯤꯅ ꯑꯩꯅ ꯉꯁꯤ ꯈꯔ ꯀꯟꯅ ꯁꯥꯔꯗꯤ ꯅꯣꯡꯃꯗ ꯐꯤꯝꯁꯨ ꯑꯗꯨꯝ ꯉꯝꯗ꯭ꯔꯅꯦꯀꯣ
ꯑꯗꯨꯅꯦ ꯉꯝꯃꯦ ꯑꯥꯊꯣꯛꯅꯔꯨꯔꯗꯤꯀꯣ ꯍꯥꯏꯗꯤ ꯃꯇꯝꯒ ꯀꯩꯅꯣꯒ ꯑꯣꯟꯅꯕꯒꯤ ꯋꯥꯅꯤ ꯅꯦꯕ ꯁꯤꯅ ꯑꯊꯨ ꯑꯀꯥꯏꯁꯨ ꯅꯪꯉꯦ ꯑꯗꯒꯤ ꯈꯤꯇꯪ ꯀꯣꯝꯅꯁꯨ ꯁꯥꯏꯗꯅꯀꯣ ꯑꯃꯅ ꯈꯨꯠ ꯆꯪꯉꯛꯇꯣꯏꯅꯤ ꯁꯤꯅ ꯈꯔ ꯀꯣꯝꯇꯛꯅ
ꯁꯦꯠꯇ꯭ꯔꯗꯤ ꯌꯥꯄꯣꯟꯇꯦꯗ ꯐꯝꯕ ꯈꯣꯠꯄꯁꯦ ꯍꯥꯏꯗꯤ ꯊꯣꯡ ꯃꯨꯛꯀꯤ ꯊꯕꯛ ꯅꯠꯇꯦꯕ
ꯑꯗ ꯈ꯭ꯋꯥꯏ ꯃꯔꯨꯑꯣ ꯑꯣꯏꯅ ꯑꯩꯗꯤ ꯃꯤꯠꯀꯤ ꯈꯜꯂꯒ ꯁꯥꯅꯤꯡꯗꯕ ꯍꯥꯏꯗꯤ ꯅꯨꯡꯗꯥꯡ ꯎꯝ ꯍꯥꯏꯗꯤ ꯍꯧꯖꯤꯛ ꯁꯥꯔꯤꯁꯤ ꯐꯥꯎ ꯅꯨꯡꯗꯥꯡ ꯐꯤ ꯌꯥꯝ ꯀꯟꯅ ꯀꯩꯁꯨ ꯁꯥꯗꯦꯕ ꯅꯨꯡꯊꯗ ꯍꯣꯏ ꯈꯔ ꯈꯔꯕꯨ ꯑꯗꯨꯔꯒ ꯌꯥꯝ ꯍꯦꯟ ꯁꯥꯕꯗ ꯁꯥꯗꯦꯕ ꯗꯥꯥꯡꯗꯗꯤ ꯑꯗꯨꯒ ꯐꯤ ꯁꯥꯕꯗ ꯌꯥꯝ ꯅꯨꯡꯉꯥꯏꯕ ꯑꯅ ꯄꯋꯥꯔ ꯈꯔ ꯍꯟꯊꯔꯃꯦ
ꯅꯦ ꯑꯗꯨꯅ ꯌꯦ ꯀꯂꯀꯗ꯭ꯔ ꯌꯥꯔꯍꯟ꯭ꯔꯃꯃ ꯍꯅꯤ ꯁꯥꯕꯗꯗꯤ ꯎꯝ ꯃꯥꯅꯤ ꯁꯥꯕꯗꯗꯤ ꯍꯟꯊꯕꯒꯤ ꯋꯥꯁꯦ ꯂꯩꯇ꯭ꯔꯦꯍꯦ ꯍꯟꯒꯠꯂꯛꯄꯩꯗ ꯃꯝꯅꯦ ꯍꯥꯏꯗꯤ ꯂꯪꯁꯦ ꯀꯨꯞꯄꯅꯤꯅ ꯃꯤꯁꯦ ꯐꯥꯛꯇꯣꯛ ꯁꯦꯠꯇꯣꯛ ꯌꯦꯡꯉꯛꯀꯅꯤ ꯑꯗꯒꯤ
ꯎꯝ ꯑꯩꯗꯤ ꯔꯥꯅꯤꯗꯣ ꯑꯉꯧꯕꯗ ꯑꯉꯧꯕꯅ ꯀꯣꯠꯄ ꯂꯄ ꯃꯅꯥꯎ ꯑꯝꯇ ꯄꯥꯝꯕꯅꯦ
ꯑ ꯑꯧ ꯀꯩꯅꯣꯁꯦ ꯃꯄꯥꯟꯁꯦ ꯑꯉꯧꯕ ꯗꯥꯏꯔꯦꯛ ꯑꯗꯨꯝ ꯑꯣꯏꯍꯟꯕ
ꯎꯝ ꯎꯝ ꯑꯉꯧꯕꯗ ꯑꯉꯧꯕꯅ ꯀꯣꯠ
ꯑꯗꯨꯅꯤꯅꯦ ꯉꯥꯏꯍꯥꯛ ꯑꯃꯨꯛ ꯃꯈꯣꯡ ꯆꯥꯡ ꯗ ꯁꯥꯔꯤꯉ ꯇꯧꯔꯒ ꯀꯩꯅꯣ ꯇꯧꯔꯒ ꯐꯤꯗꯣ ꯈꯤꯇꯪ ꯂꯩꯗꯣ ꯑꯩꯈꯣꯏꯅ ꯁꯨꯝ ꯍꯥꯏꯐꯦꯠ ꯄꯥꯝꯗꯕꯗꯤ ꯑꯣꯏꯒꯗ꯭ꯔꯥ ꯑꯃ ꯀꯩꯅꯣ ꯇꯧꯅꯦ ꯌꯥꯝ ꯍꯣꯡꯉꯦꯅꯦ ꯑꯩꯅ ꯅꯣꯏꯗ ꯎꯠꯂꯝꯕꯗꯣ
ꯎꯝ ꯐꯖꯗꯦꯗ ꯄꯥꯝꯗꯦ
ꯎꯝ
ꯃꯃꯜ ꯈꯤꯇꯪ ꯍꯥꯞꯇꯣꯛꯑꯁꯨ ꯎꯝ ꯆꯥꯃꯉꯥ ꯍꯥꯞꯇꯣꯛꯑꯁꯨ ꯍꯣꯏ ꯀꯕꯣꯛ ꯆꯥꯏꯕꯤꯗꯅꯦꯕꯀꯣ ꯑꯩꯈꯣꯏꯅ ꯂꯥꯏ ꯇꯤꯟ ꯈꯣꯏꯔꯨꯝꯝꯕꯗ ꯑꯉꯧꯕꯅ ꯑꯉꯧꯕꯁꯦ ꯐꯖꯗ꯭ꯔꯥ ꯂꯥꯏ ꯈꯨꯔꯨꯝꯝꯕ ꯆꯠꯂꯁꯨ ꯐꯅꯦꯛꯀ ꯐꯨꯔꯤꯠꯀ ꯑꯃ ꯍꯦꯛ ꯑꯣꯏꯍꯦꯟ ꯔꯒ ꯐꯤꯗꯨꯗꯤ ꯑꯗꯨꯝ ꯂꯧꯈꯤꯕ ꯑꯗ ꯍꯩꯖꯤꯡ ꯄꯣꯠ ꯆꯠꯂꯒ ꯍꯧꯖꯤꯛꯇꯤ ꯌꯥꯝ ꯇ꯭ꯔꯦꯟꯗꯤꯡ ꯑꯣꯏꯕꯅꯦꯕ ꯑꯗꯨꯅ ꯄꯥꯝꯕꯗ ꯑꯣ ꯑꯗꯣ ꯍꯥꯏꯗꯤ ꯂꯩꯕꯅꯦ ꯂꯩꯔꯗꯤ ꯃꯤꯉꯣꯟ ꯂꯤꯁꯤꯡ ꯂꯤꯁꯤꯡ ꯑꯅꯤ ꯆꯥꯝꯃꯉꯥ ꯄꯤꯕ ꯑꯗꯨꯝ ꯐꯖꯕ ꯈꯣꯡꯖꯣꯝ ꯅꯨꯕꯤ ꯋꯤꯕꯔꯁꯀ ꯂꯩꯕꯗꯣ ꯑꯗꯨꯗꯒꯦꯗ ꯑꯗꯨꯝ ꯀꯕꯣꯛ ꯆꯥꯏꯕꯤꯗꯣ ꯑꯗꯨꯗꯣ ꯂꯨꯄꯥ ꯂꯤꯁꯤꯡ ꯑꯍꯨꯝꯒ ꯆꯥꯝ ꯆꯅꯤ ꯄꯤ ꯍꯥꯏꯕ ꯃꯣꯏ ꯐꯤ ꯐꯖꯕꯅꯦꯕ ꯌꯥꯝꯅ ꯑꯗꯣ ꯍꯥꯏꯗꯤ ꯃꯤꯉꯣꯟꯗꯒꯤ ꯈꯔ ꯍꯣꯡꯕꯗ ꯂꯤꯁꯤꯡ ꯑꯃ ꯆꯥꯝꯃꯉꯥ ꯆꯥꯇ꯭ꯔꯨꯛ ꯍꯥꯏꯔꯦꯒ ꯆꯧꯅꯥꯗꯣ ꯍꯥꯞꯇꯣꯛꯈ꯭ꯔꯒ ꯆꯦꯠ ꯆꯦꯠ ꯂꯥꯎꯕꯗꯣ ꯄꯨꯟꯁꯤꯒꯤꯁꯨ ꯑꯣꯏꯗꯣꯏꯅꯤ ꯑꯗꯨ ꯂꯧꯕꯅ ꯐꯠꯇ꯭ꯔꯥ ꯂ ꯍꯣꯏ ꯂꯥꯡ ꯃꯩ ꯊꯦꯔꯣꯡꯒꯤꯦ ꯐꯤꯁꯦ ꯍꯣꯡꯉꯦ ꯔꯥꯅꯤ ꯑꯗꯨꯗ ꯍꯥꯏꯕ ꯋꯥꯅꯤ ꯄꯥꯝꯗꯦ ꯍꯥꯏꯕ ꯐꯤꯁꯥ ꯐꯖꯗꯦꯕ
ꯍꯣꯏ ꯍꯣ ꯍꯣꯏ ꯂꯩꯗꯣ ꯀꯩꯅꯣ ꯇꯧꯕꯅꯦ ꯃꯣꯏꯅ ꯍꯩꯇꯕ
ꯍꯣꯏ ꯍꯣꯏ ꯑꯗꯩ ꯃꯣꯏ ꯍꯣꯡꯅꯁꯨ ꯊꯥꯗꯣꯔꯛꯏꯗꯣ ꯂ ꯑꯗꯨ ꯑꯃꯨꯛ ꯁꯨꯔꯨꯕꯗꯗꯤ ꯆꯥꯏꯗꯣ ꯑꯗꯒꯤ ꯑ ꯍꯣꯡꯅ ꯊꯥꯗꯣꯔꯛꯏꯗ ꯃꯣꯏꯁꯨ ꯌꯥꯔꯦꯅ ꯊꯥꯗꯣꯔꯛꯏꯅꯦ ꯊꯨꯅ ꯃꯤꯅ ꯑ ꯍꯍꯣꯡꯕ ꯄꯥꯝꯕꯒꯤ ꯀꯣꯏ ꯈꯜꯂꯤ ꯁꯨꯃꯥꯏꯅꯗꯤ ꯃꯤ ꯂꯣꯏ ꯈꯟꯗꯝꯕꯅꯤꯅ
ꯃꯥꯅꯦ ꯃꯥꯅꯦ ꯀ꯭ꯂꯥꯁ ꯁꯥꯗ꯭ꯔꯤꯕ ꯃꯤꯅ ꯈꯪꯗꯦꯕ ꯍꯥꯏꯗꯤ ꯍꯥꯏꯗꯤ ꯁꯅ ꯁꯥꯟꯗ꯭꯭ꯔꯕ ꯃꯤꯅꯗꯤ ꯑꯁ ꯁꯤ ꯂꯩꯁꯦ ꯐꯖꯩ ꯐꯖꯗꯦ ꯑꯗꯩ ꯐꯤ ꯁꯥꯕꯁꯦ ꯁꯝꯖꯤꯜꯂꯤꯁꯦ ꯌꯥꯝ ꯍ ꯑꯍꯝꯕ ꯅꯣꯏꯆꯦꯒ ꯑꯩꯒꯅ ꯀꯃꯥꯏ ꯃꯥꯟꯅꯕꯤꯗꯩ ꯆꯠꯂꯒ ꯀꯩꯅꯣ ꯇꯧꯔꯨꯁꯦꯅ ꯌꯦꯡꯒꯠꯂꯁꯦ ꯃꯣꯏꯅ ꯁꯥꯒꯝꯕꯗꯣ ꯐꯖꯅ ꯍꯦꯟꯅ ꯈꯜꯂꯨꯏꯕꯀꯣ
ꯍꯣꯏ ꯍꯣꯏ ꯍꯣꯏ ꯁꯥꯕ ꯍꯩꯔꯛꯑꯀꯥꯟꯗꯗꯤ ꯊꯤꯔꯦ ꯀꯂꯗꯔ ꯑꯩꯖ ꯍꯋꯥꯏ ꯐꯤ ꯁꯥꯕ ꯍꯥꯏꯇꯔꯤ ꯉ ꯏꯗ ꯑꯥ ꯑꯩꯁꯦ ꯐꯤ ꯁꯥꯕꯁꯨ ꯑꯩ ꯍꯩꯒꯗꯕ ꯃꯤ ꯅꯠꯇꯦꯅ ꯑꯩ ꯍꯥꯏꯅꯩꯗꯨꯅꯦ ꯑꯍꯥꯟꯕꯗ ꯏꯁꯁꯤ ꯌꯦ ꯑꯅꯤ ꯀꯥꯕ ꯃꯣꯏꯔꯥꯡꯕꯤꯁꯦ ꯌꯦꯛꯑꯒ ꯇꯝꯃꯤꯅꯤꯡꯉꯣ ꯑꯗ ꯍꯧꯖꯤꯅ ꯂꯩ ꯅꯤꯅꯦ ꯆꯟꯗ꯭ꯔꯖꯤꯅꯤꯅ ꯍꯥꯏꯔꯦ ꯍꯧꯖꯤꯛꯇꯤ ꯅꯥꯟꯅ ꯁꯥꯏꯃꯤꯅ ꯑ ꯐꯤ ꯁꯥ ꯅꯥꯜꯂꯦꯅ ꯑ ꯑꯩꯈꯣꯏꯁꯦ ꯏꯕꯥꯅꯤꯒꯤ ꯐꯤꯁꯦ ꯃꯤꯅ ꯁꯨꯝ ꯄꯥꯝꯅꯩꯌꯦꯕ ꯈꯨꯠꯅ ꯅꯥꯜꯂꯦꯅ ꯂꯂꯣꯟꯕꯤꯁꯤꯡꯁꯤꯅ ꯑꯗꯨ ꯀꯩꯅꯣꯅꯤꯅꯦ ꯆꯟꯗ꯭ꯔꯖꯤꯅꯤꯅ ꯑꯁꯤꯁ ꯅꯪ ꯅ ꯍꯥꯟꯅ ꯌꯦꯛꯈꯇꯥꯗꯒꯤ ꯌꯧꯔꯒ ꯇꯝꯍꯧꯕ ꯈꯨꯗ ꯍꯧꯖꯤꯛꯇꯤꯁꯦ ꯅꯥ ꯂꯗꯥꯛ ꯑꯝꯇ ꯂꯩꯇꯅ ꯁꯥꯏꯌꯦ ꯃꯣꯏꯅ ꯁꯥꯕꯗꯨꯗꯤ ꯐꯖꯗꯦꯕ ꯄꯁꯥ ꯁꯥꯖꯟꯕꯅꯦꯕ ꯍꯩꯖꯔꯒꯁꯨ ꯑꯗ ꯅꯪ ꯁꯥꯔꯤꯁꯦ ꯅꯍꯥꯟꯗꯩ ꯑꯩꯈꯣꯏ ꯂꯩꯒꯥꯁꯦ ꯑꯍꯥꯟꯕꯈꯛ ꯑꯩ ꯄꯨꯟꯁꯤ ꯂꯩ ꯍꯛꯑꯒ ꯃꯃꯟ ꯇꯥꯒꯦ ꯇꯥ